ꯑꯥ
ꯆꯥꯛꯆꯥ ꯄ꯭ꯔꯕꯨ
ꯑꯣꯖꯤ ꯇꯥꯔꯦ ꯍ
ꯍꯕ꯭ꯔꯣ
ꯍꯧꯋꯦ
ꯑꯗꯨꯔꯤ ꯃꯦ
ꯀꯩꯅ ꯆꯥꯏ ꯎꯁꯣꯏ ꯕꯝꯕꯁꯠ
ꯀꯥꯡꯁꯣꯏꯔꯣ
ꯀꯥꯡꯪꯁ ꯑꯏꯅꯤ ꯍꯕ ꯅꯪꯗꯤꯦ
ꯑꯁ ꯑꯩꯗꯤ ꯉ ꯆꯗ
ꯑꯗꯨꯅ ꯍꯥꯎꯔꯝꯒꯅꯤꯅ
ꯑꯗꯨꯅ ꯍꯥꯎꯇꯦ ꯑꯩꯗꯤ ꯉꯥ ꯄꯥꯝꯗꯗꯤ
ꯑ
ꯁꯔꯨ ꯈꯟꯔꯤꯉꯩꯗ ꯆꯥꯛꯐꯝ ꯃꯐꯝ ꯀꯟꯗ
ꯑ
ꯁꯅ ꯄꯥꯝꯃꯦꯈꯣꯏꯗ
ꯎꯁꯣꯏ ꯌꯦꯟꯁꯥꯡꯗꯒꯤꯗꯤ ꯉꯥ ꯁꯥꯥꯅ ꯍꯦꯟꯅ ꯍꯣꯏꯅ
ꯎꯁꯣꯏꯗꯤ ꯑꯩꯗꯤ ꯆꯝꯐꯨꯠ ꯑꯣꯏꯅ ꯆꯥꯅꯤꯡꯉꯤꯗ
ꯑꯩ ꯁꯤ ꯀꯗꯥꯏꯔꯤꯒꯦ ꯊꯨꯝ ꯈꯛꯇ ꯍꯥꯔꯒ
ꯍꯣꯏ ꯈꯖꯣ ꯃꯍꯍꯤꯗꯗꯃꯥꯏ ꯃꯠ ꯀ ꯇꯣ ꯇꯣꯜ ꯑꯗꯨꯃꯥꯏꯅ ꯆꯥꯎ ꯌꯥꯝ ꯆꯥꯛ ꯆꯪꯕꯅꯤꯗ
ꯑꯁ ꯎꯁꯣꯏ ꯍꯥꯏꯕꯨ ꯀꯩꯅꯣ ꯑ ꯑꯃꯗꯨꯔꯣ ꯀꯩꯔꯥ
ꯃꯤꯇꯂꯪꯗ ꯈꯥꯡꯕꯤꯅꯦ
ꯑꯩꯁꯨ ꯈꯪꯗꯦꯕ
ꯄꯤꯛꯅꯤꯛ ꯕꯖꯥꯠꯇ ꯅꯠꯇꯕ ꯑꯆꯧ ꯆꯧꯕꯁ ꯑꯗꯨ
ꯆꯧ ꯆꯧ ꯎꯝ ꯍ
ꯆꯤꯡꯒꯤ ꯀꯩꯅꯣꯝꯃ ꯑꯆꯧ ꯑꯆꯧꯆꯧꯕ ꯃꯖꯥꯗꯣ
ꯑꯗꯣ ꯑꯅꯤ ꯑꯅꯤ ꯂꯩꯌꯦꯗꯅ ꯀꯩꯅꯣ
ꯃꯃꯤꯡ ꯈꯥꯡꯗꯅꯦ ꯑꯩꯁꯨ
ꯕꯦꯝꯕꯨ ꯁꯨꯠ ꯍꯥꯏꯔꯗꯤ ꯂꯣꯏꯔꯈꯦꯅ
ꯍꯣꯏ ꯕꯦꯝꯕꯨ ꯁꯨꯠ ꯍꯥꯏꯃꯗꯤ ꯂꯣꯏꯔꯦ ꯁꯦꯕꯣꯝ ꯅꯠꯇꯕ ꯁꯦꯕꯣꯝꯗꯤ ꯆꯥꯅꯤꯡꯒꯦꯕ
ꯑꯣ ꯑꯣ ꯈꯪꯉꯦ ꯈꯉꯦ ꯈꯥꯉ
ꯁꯣꯏꯕꯨꯝꯗꯨꯗꯤ ꯑꯩꯈꯣꯏꯅ ꯄ꯭ꯔꯣꯁꯦꯁ ꯇꯧꯝꯕꯅꯤꯅ
ꯑꯥ
ꯀꯩꯅꯣ ꯍꯥꯏꯔꯗꯤ ꯄꯨꯔꯥ ꯐ꯭ꯔꯦꯁꯇꯨ ꯑꯗꯨꯃꯅꯀꯣ ꯄꯨꯔꯥꯥꯟ ꯀꯛꯈꯠ ꯀꯛꯀꯠꯂꯒ ꯆꯝꯐꯨꯠ ꯗ꯭ꯔꯦ ꯇꯧꯕꯗꯣ ꯑꯗꯨꯅ ꯍꯦꯟꯅ ꯍꯥꯎꯕꯅꯦ
ꯈꯔ ꯁꯧꯒꯔꯤꯒꯤ ꯃꯔꯨꯗꯣ
ꯆꯧꯒꯔꯤ ꯀ ꯃꯔꯨ ꯀ ꯑꯃ ꯍꯥꯗꯁ
ꯁ ꯁꯧꯒ꯭ꯔꯤꯒꯤ ꯃꯔꯨ ꯂꯩꯌꯦꯦꯗꯅ ꯀꯩꯅꯣ ꯃꯣꯔꯣꯛ ꯃꯦꯠꯄꯁꯨ ꯆꯥꯕ ꯌꯥꯕꯗꯣ ꯅꯣꯏꯗꯤ ꯆꯥꯗ꯭ꯔꯣ ꯑꯗꯨꯒꯨꯝꯕꯗꯣ ꯑꯗꯨꯗꯣ ꯍꯥꯕꯗꯤ ꯍꯦꯅ ꯍꯕꯅꯦ
ꯍꯋꯥꯏꯖꯋꯥꯔꯗ
ꯍꯋꯥꯏꯖꯔ ꯅꯠꯇꯕ ꯑ ꯍꯋꯥꯏ ꯍ ꯍꯋꯥꯏꯖꯔꯒ ꯇꯥꯏꯞꯇꯁꯦ ꯑꯃꯗꯨ ꯑꯃ ꯁꯧꯒꯔꯤꯒꯤ ꯃꯔꯔ ꯎꯝ ꯑ ꯑꯗꯨꯁꯨ ꯍꯥꯞꯄꯗꯤ ꯍꯥꯎꯕꯅꯦꯕ
ꯅꯅꯨꯡꯉꯥꯏ ꯅꯗꯤ ꯆꯥꯗꯔꯤꯅꯦꯈꯣꯏ
ꯍꯥꯥꯎ ꯄꯣ ꯍꯥꯥꯎꯕ ꯍ ꯂꯩ ꯍꯥꯎꯕꯅꯤ
ꯑꯣ ꯑꯩꯈꯣꯏꯗꯤ ꯕꯖꯥꯔꯒꯤ ꯁꯣꯗꯥꯗꯣ ꯑꯗꯨꯝꯥꯏꯅ ꯍꯥꯞ ꯊꯠꯅꯤꯡꯉꯥꯏꯀꯣ
ꯕꯖꯔꯒꯤ ꯁꯗꯥ
ꯎꯝ
ꯎꯝ ꯍꯔꯝ ꯃꯣꯏꯗ ꯑꯗꯨꯗꯤ
ꯑꯦ ꯍꯥꯎꯋꯦꯗ ꯊꯣꯟꯅꯉꯣꯅꯁꯨꯨꯝ ꯃꯨꯜꯂꯦ ꯅꯪ ꯅꯪ ꯀꯨꯏꯅ ꯊꯣꯡ ꯉꯝꯅꯤꯉꯥꯏ ꯂꯩꯗꯤꯌꯦ ꯅꯪ ꯀꯨꯏꯅ ꯊꯣꯡꯂꯛꯅꯤꯡꯉꯥꯏ ꯂꯩꯇꯦꯕ ꯁꯣꯗꯥꯗ ꯍꯦꯛ ꯍꯥꯞꯄꯂꯕ ꯀꯥꯟꯗꯨꯕꯨꯣ
ꯑꯣ
ꯊꯣꯠ ꯍꯥꯟꯉ ꯃꯔꯕ ꯃꯅ ꯀꯣꯏꯗꯤꯝꯗꯣ ꯉꯥꯛꯇ꯭ꯅꯤ ꯑꯗꯨꯃꯥꯏꯅ ꯆꯥꯕ
ꯍꯥ
ꯁꯧꯒ꯭ꯔꯤ ꯁꯧꯒ꯭ꯔꯤ ꯈꯔꯁꯨ ꯍꯥꯎꯋꯗ ꯇꯝꯒꯦꯀꯣ
ꯎꯝ ꯍꯧꯖꯤꯛꯇꯤ ꯍꯣꯏ ꯁꯧꯒꯔꯤ ꯁꯧꯒ꯭ꯔꯤ ꯁꯧꯒ꯭ꯔꯤꯗꯤ ꯍꯦꯛ ꯊꯣꯛꯄ ꯀꯥꯟꯗꯒ ꯂꯣꯏꯕ ꯀꯥꯟꯗꯗ ꯍꯦꯟꯅ ꯍꯥꯎꯦ
ꯍꯣꯏ ꯍꯣꯏ ꯆꯨꯝꯃꯦ ꯃꯗꯨꯅ ꯇꯥꯛ ꯑꯗꯨ ꯅꯪꯁꯦꯦ ꯦꯖꯤꯇꯦꯕꯜꯁꯤ ꯌꯥꯝꯁ
ꯑꯗꯨꯅꯦ ꯍ ꯑꯩꯈꯣꯏꯗꯤ ꯆꯤꯡꯗ ꯂꯩꯕꯅꯤ ꯅ ꯆꯤꯡꯒꯤ ꯄꯣꯠꯁꯦ ꯌꯥꯝ ꯆꯥꯏꯌꯦꯕ ꯃꯅꯥꯒꯨꯝꯕꯗ
ꯍꯣꯏ ꯑꯩꯈꯣꯏꯁꯨ ꯄꯨꯟꯁꯥꯗ ꯆꯥꯏꯔꯤꯗ
ꯎꯝ
ꯆꯤꯡꯒꯤ ꯕꯤꯟꯁꯇꯨꯗꯤ ꯐꯖꯅ ꯍꯥꯎꯗ꯭ꯔ ꯑꯗꯨꯁꯨꯣ ꯍꯣꯏ ꯃꯅꯥꯁꯨ ꯆꯥꯕ ꯌꯥꯕꯗꯨꯖꯥꯠꯇ꯭ꯔꯣ ꯀꯔꯤ ꯍꯥꯏꯕ꯭ꯔꯥ ꯃꯩꯇꯩꯂꯣꯟꯗ ꯃꯩꯇꯩꯂꯣꯟꯗ ꯂꯩꯗꯦꯗ ꯍꯋꯥꯏ ꯃꯅꯥ ꯑꯗꯨꯃꯥꯏꯅ ꯍꯥꯏꯦꯗ ꯀꯣ ꯇꯗꯦ
ꯑꯥꯡ ꯕꯤꯟ ꯁꯥꯡꯕꯗ ꯇ
ꯍꯣꯏ ꯁꯪꯇꯥ ꯁꯪꯇꯥꯛꯗꯥꯏ ꯇꯧꯕꯣꯏꯗ
ꯑ ꯑꯥ ꯉꯧꯔꯒꯀꯣ ꯈꯔ ꯉꯥꯎꯔꯒ ꯅꯠꯇꯦ ꯈꯔ ꯒ꯭ꯔꯤꯟ ꯑꯣꯏ ꯂꯥꯏꯠ ꯒ꯭ꯔꯤꯟ ꯇꯧꯔꯒ
ꯍꯣꯏ ꯃꯌꯥꯡꯁꯤꯡꯒꯗꯤ ꯁꯥꯡꯗ꯭ꯔꯣ ꯑꯩꯈꯣꯏ ꯆꯤꯡꯒꯗꯤ ꯁꯥꯡ ꯂꯛꯑꯗꯦꯅ ꯃꯤꯌꯥꯝꯒꯤꯗꯤ ꯁꯥꯡꯁꯨ ꯁꯥꯡꯕ ꯉꯥꯎꯁꯨ ꯉꯥꯎꯕ ꯈꯈꯋꯥꯏꯒꯤꯅ ꯂꯥꯏꯠ ꯒ꯭ꯔꯤꯟ ꯍꯣꯏ ꯑꯗꯨꯃꯥꯏꯅ ꯑꯣꯏꯌꯦꯕ
ꯑ ꯑꯩꯈꯣꯏ ꯆꯠ
ꯃꯅꯥꯁꯨ ꯆꯥꯕꯤ ꯕꯦꯟꯁꯨ ꯆꯥꯕꯤ
ꯎꯝ
ꯃꯗꯨꯒꯤ ꯃꯅꯥꯗ ꯁꯧꯒ꯭ꯔꯤꯒ ꯑꯗꯨꯃꯥꯏꯅ ꯆꯝꯐꯨꯠ ꯆꯥꯕ ꯌꯥꯝ ꯍꯥꯎꯕꯅꯤ ꯀꯔꯤꯅꯣ ꯁꯀ꯭ꯔꯤ ꯃꯅꯥꯗꯧꯕꯀꯣ ꯁꯚꯔꯁꯤ ꯌꯥꯗꯕꯒꯤ ꯃꯥꯜꯂꯦ ꯅꯪꯒꯤ ꯈꯣꯟꯁꯦ ꯑꯃꯨꯛꯇ ꯃꯣꯇꯥꯥꯗ ꯐꯣꯟꯗꯤ ꯊꯝꯂꯣꯏꯁꯤꯀꯣ ꯃꯊꯟꯗ ꯑꯗꯨ ꯑꯗꯨꯃꯥꯏꯅ ꯇꯠꯅꯤꯡꯁꯨꯅꯗꯤ ꯑꯗꯨꯃꯥꯏꯅ ꯇꯠꯁꯤꯅ ꯗꯨꯀꯣꯟ ꯇꯥꯗ꯭ꯔꯦ ꯁꯚꯔ ꯑꯣꯏꯔꯕꯝꯅꯤꯌꯦ ꯏꯈꯪ ꯉ ꯍꯥꯏꯁꯤꯀꯣ